ꯍꯜꯂꯣ
ꯍꯜꯂꯣ
ꯀꯔꯤ ꯇꯧꯔꯤꯅꯣ
ꯐꯝꯃꯦ ꯐꯝꯒ ꯂꯩꯌꯦ
ꯀꯅꯥ ꯀꯅꯅꯣ
ꯇꯣꯝꯇ
ꯌꯥꯝ ꯅꯨꯡꯉꯥꯏꯀꯣ ꯃꯤ ꯃꯆꯥꯗꯤ
ꯎꯝ ꯑꯁ ꯍꯧꯖꯤꯛꯇꯤ ꯅꯨꯡꯁꯥ ꯌꯥꯝ ꯁꯥꯒꯔꯦꯍꯦ
ꯅꯨꯡꯁꯥ ꯌꯥꯝ ꯁꯥꯏ ꯑꯩꯗꯤ ꯀꯩꯅꯣ ꯇꯧ ꯐꯃꯨꯡꯗ ꯂꯩꯌꯦ
ꯎꯝ ꯕꯨꯗꯤ ꯑꯗꯨꯝ ꯁꯤꯂꯦ ꯑꯗꯨ ꯑꯣꯏ ꯅꯨꯡꯁꯥ ꯉꯁꯥꯏꯗꯤ ꯈꯔ ꯊꯣꯛ ꯊꯣꯛꯇꯕꯅꯦ ꯍꯧꯖꯤꯛꯄꯨꯗꯤ ꯅꯨꯡꯁꯥ ꯊꯣꯛꯑꯦ
ꯎꯝ ꯅꯨꯡꯁꯥꯅꯁꯨ ꯎꯗꯕ ꯑꯗꯨꯕꯨ ꯅꯣꯏ ꯂꯩꯐꯝꯗꯤ
ꯍꯨꯝ
ꯅꯨꯡꯁꯥꯅꯁꯨ ꯎꯗꯕꯗꯨꯕꯨ ꯅꯣꯏ ꯂꯩꯐꯝꯗꯨꯗꯤ
ꯑꯗꯨ ꯑꯣꯏꯔꯁꯨ
ꯅꯨꯡꯁꯥ ꯅꯨꯡꯁꯥ ꯃꯉꯥꯜ ꯐꯥꯎ ꯆꯪꯗꯕ
ꯆꯪꯗꯕ ꯃꯐꯝꯅꯦ ꯌꯥꯝ ꯁꯥꯏꯁꯦ ꯑꯍꯦ ꯍꯦ
ꯍꯨꯝ ꯅꯣꯛꯀꯅꯣ
ꯅꯣꯛꯅꯤꯡꯕ
ꯑꯩ ꯌꯥꯝ ꯁꯥꯎꯅꯤꯡꯉꯤꯖꯥꯠꯅꯤ
ꯀ꯭ꯔꯤꯒꯤ ꯃꯔꯝ ꯍꯥꯏꯌꯣꯅꯦ
ꯍꯦꯟꯖꯥꯡ ꯍꯥꯎꯇꯕ
ꯎꯝ ꯎꯁꯣꯏ ꯎꯁꯣꯏꯅꯦꯕ
ꯑꯣ ꯑꯣ ꯑꯌꯨꯛꯇ ꯎꯁꯣꯏꯀꯣ
ꯎꯝ
ꯑꯄꯤꯛꯄꯖꯥꯠꯇꯨꯅꯦꯕ ꯃꯄꯨꯝ ꯃꯄꯨꯝ ꯍꯥꯞꯄꯦ ꯈꯨꯍꯥꯎꯗꯣ ꯎꯝ
ꯀꯔꯤꯅꯦꯕꯥ
ꯋꯥꯗꯣ ꯋꯥꯗꯣ ꯑꯄꯤꯛꯄ ꯖꯥꯠꯇꯣ ꯂꯩꯗꯅꯥ ꯑꯄꯤꯛꯄ ꯖꯥꯠ ꯂꯩꯋꯥ ꯃꯥꯟꯕꯗꯣ ꯑꯗꯨꯗꯣ ꯑ ꯑꯥ ꯃꯄꯨꯝ ꯃꯄꯨꯝ ꯍꯥꯞꯄꯒ ꯊꯣꯡꯕꯤꯕ ꯍꯥꯎꯋꯦ
ꯑꯗꯨ ꯅꯠꯇꯦ ꯊꯣꯡꯕꯗꯣ
ꯑꯗꯨ ꯍꯥꯎꯋꯦꯕꯥ ꯑꯗꯨ ꯊꯣꯡꯉꯦꯕꯥ
ꯑꯦ ꯍꯥꯎꯇꯕꯒꯤ ꯁꯥꯎꯅꯤꯡꯉꯦ ꯍꯥꯏꯔꯒ
ꯑꯗꯨ ꯑꯣꯏꯔꯦ ꯑꯗꯨꯒ ꯉꯥ ꯑꯇꯥꯎꯕꯅꯦ ꯑꯗꯨꯒ ꯑꯆꯥꯥꯔꯒ ꯆꯥꯏꯌꯦ
ꯑꯁ ꯅꯣꯏꯁꯦ ꯄꯨꯔꯥ ꯅꯤꯡꯊꯧꯒꯤ ꯀꯩꯅꯣꯅꯤꯍꯦ ꯅꯤꯡꯊꯧꯒꯤ ꯇꯥꯏꯞꯇꯅꯦ ꯅꯣꯏ ꯍꯤꯡꯂꯤꯁꯦ
ꯅꯣꯛꯅꯤꯡꯉꯦ ꯀꯔꯤꯒꯤ
ꯅꯣꯛꯅꯤꯡꯉꯝꯒꯅꯤ ꯅꯤꯡꯊꯧꯗꯣ ꯅꯤꯡꯊꯧꯗꯧꯅ ꯅꯣꯛꯑꯣ
ꯀꯔꯤ ꯍꯥ ꯍꯥ ꯍꯥ ꯍꯥ ꯍꯥ ꯑꯍꯤ ꯍꯤ ꯍꯤ ꯑꯍꯤ ꯍꯤ
ꯄꯤꯛ ꯇꯧ ꯃꯥꯜꯂꯦꯅꯦ ꯍꯤ ꯍꯤ ꯍꯤ ꯍꯤ
ꯀꯔꯤꯒꯤꯅꯣ ꯅꯤꯡꯊꯧ ꯍꯥꯏꯕꯗꯤ ꯉꯥ ꯌꯥꯎꯕꯒꯤꯔꯣ
ꯑꯍ ꯍ ꯍꯨ ꯍꯨꯝ
ꯑꯍ ꯍꯥ ꯉꯥ ꯆꯥꯔꯗꯤ ꯅꯤꯡꯊꯧ ꯑꯣꯏꯕ꯭ꯔꯣ
ꯏꯁ ꯅꯨꯄꯤꯒꯤ ꯍꯥꯎꯕ
ꯉꯥꯗꯤ ꯀꯩꯅꯣꯅꯦ ꯅꯍꯥꯟ ꯑꯩꯈꯣꯏ ꯏꯗꯣꯝꯆꯥꯗꯣ ꯃꯥꯅ ꯄꯤꯛꯀꯦꯠ ꯄꯤꯛꯀꯦꯠꯇ ꯇꯥꯎꯔꯒ ꯌꯣꯜꯂꯛꯑꯦꯕꯀꯣ ꯑꯗꯨꯗꯣ ꯑꯅꯤ ꯂꯧꯕ ꯄꯤꯛꯀꯦꯠ ꯑꯃꯗ ꯆꯍꯨꯝ ꯆꯍꯨꯝ ꯄꯤꯌꯦꯕ ꯑꯗꯣ ꯑꯅꯤ ꯂꯧ ꯕꯥ ꯑꯗꯣ ꯑꯃ ꯆꯥꯕ ꯂꯣꯏꯈ꯭ꯔꯦ ꯑꯃ ꯆꯥꯕꯃꯨꯛ ꯍꯧꯔꯦ
ꯎꯝ
ꯆꯤꯡꯒꯤ ꯉꯥ ꯑꯣꯏꯕꯩ ꯍꯥꯎꯋꯦ
ꯍꯥꯏꯕꯗꯤ ꯃꯆꯤꯟꯖꯥꯛ ꯄꯤꯕ ꯅꯠꯇꯦꯗꯥ ꯉꯥꯗꯣ ꯃꯣꯏ ꯃꯠ ꯊꯟꯇ ꯍꯤꯡꯕꯅꯤꯅꯀꯣ ꯍꯥꯎꯔꯣꯏꯕꯥ
ꯑꯗꯨ ꯍꯣꯔꯦꯟꯅ ꯍꯣꯔꯦꯟꯅ ꯎꯆꯦꯛ ꯀꯪꯍꯧꯗꯨ
ꯑꯣ ꯑꯗꯨꯗꯤ ꯇꯧꯔꯅꯤ
ꯑꯦꯁ ꯑꯦꯁ
ꯑꯗꯨ ꯉꯧꯔꯒ ꯑꯁ ꯃꯥꯏꯔꯦ ꯃꯅꯥ ꯊꯣꯡꯕꯤꯔꯗꯤ ꯑꯩꯒꯤꯗꯤ ꯕꯦꯁ
ꯂꯩꯕꯨ ꯂꯩꯕ꯭ꯔꯣ
ꯃꯥꯏꯔꯦꯟ ꯃꯅꯥ ꯂꯩꯌꯦ
ꯌꯨ ꯊꯣꯡꯉꯣ ꯍꯥꯏꯌꯣ ꯑꯗꯨꯗꯤ
ꯑꯗꯨꯝ ꯊꯣꯛꯑꯦ ꯑꯩꯈꯣꯏ ꯐꯅꯌꯥꯝ ꯆꯥꯈ꯭ꯔꯦ ꯍꯟꯗꯛ ꯆꯍꯤꯒꯤ ꯑꯗ ꯑꯁ ꯍꯥꯎꯋꯦ ꯑꯩꯗꯤ ꯃꯔꯦꯝꯥꯟꯎ ꯃꯅꯥꯗꯣ ꯍꯋꯥꯏꯖꯥꯔ ꯑꯀꯪꯕ ꯈꯔ ꯍꯥꯞꯄꯒ ꯊꯣꯢꯡꯕꯤꯔꯗꯤ ꯎꯁ ꯑꯥ ꯑꯩ ꯏꯪꯈꯣꯜ ꯃꯆꯥ ꯑꯃ ꯂꯩ ꯑꯗꯣ ꯑꯩꯅ ꯎꯍꯟꯕꯗꯣ ꯍꯥꯟꯅ
ꯎꯝ ꯑꯗꯣ ꯂꯣꯍꯣꯡꯕꯗꯣ ꯐꯖꯅ ꯍꯧꯕ꯭ꯔꯥ
ꯑꯗꯨ ꯊꯥꯕꯗ ꯉꯥꯏꯔꯤ ꯐꯖꯅ ꯍꯧꯗꯦ
ꯑꯁꯥꯦ ꯅꯍꯥꯟ ꯀꯨꯏꯈ꯭ꯔꯦꯗ
ꯑꯗꯨꯅꯦ ꯑꯗꯨꯅꯦ ꯊꯥ ꯃꯗ ꯀꯨꯏꯗ꯭ꯔꯤꯗꯅꯣ ꯊꯥ ꯑꯃ ꯐꯥꯎ ꯁꯨꯗ꯭ꯔꯤꯅ ꯑꯥ ꯆꯥꯅꯤꯡꯉꯗꯤ ꯂꯩꯌꯦ ꯃꯅꯥꯕꯨꯗꯤ
ꯐꯖꯅ ꯍꯧꯗ꯭ꯔꯤꯕꯣ ꯍꯧꯕ꯭ꯔꯣ
ꯑꯥ ꯃꯥ ꯑꯗꯨ ꯅꯠꯇꯕ ꯑꯃ ꯂꯩꯗꯥꯏ ꯑꯥ ꯕꯣꯔꯥꯒ ꯍꯧꯔꯒ ꯆꯥꯕ ꯃꯅꯥ ꯑꯃ ꯂꯩꯕꯗꯣ
ꯎꯝ
ꯑꯁ ꯑꯗꯨꯗꯣ ꯃꯖꯥꯡꯂꯣꯡ ꯍꯥꯏꯕꯗꯣ
ꯎꯝ
ꯑꯁ ꯑꯗꯨꯗꯤ ꯑꯃꯦꯠꯄꯗ ꯆꯥꯕ ꯈꯨꯨꯍꯥꯎ
ꯍꯥꯎꯕꯅꯦ ꯍꯥꯎꯕꯅꯦ ꯑꯗꯨꯝ ꯍꯥꯎꯕꯅꯦ ꯑꯗꯨ ꯑꯗꯨꯒ ꯌꯦꯟ ꯍꯥꯏꯗꯤ ꯌꯦꯟ ꯃꯆꯥꯗꯣ ꯂꯝꯌꯦꯟꯗꯣ ꯑꯗꯨ ꯑꯃꯦꯠꯄꯗꯣ ꯑꯗꯨꯗꯣ ꯊꯝꯃꯣ ꯍꯧꯖꯤꯛ ꯍꯥꯏꯔꯤꯕ ꯃꯅꯥꯗꯣ ꯌꯥꯝ ꯍꯥꯎꯕ
ꯑꯗꯨꯒ ꯑꯩꯈꯣꯏꯗꯤ ꯍꯌꯦꯡ ꯑꯌꯨꯛ ꯊꯔꯣꯏꯒ ꯃꯥꯏꯔꯦꯟꯒ ꯊꯣꯡꯒꯅꯤ
ꯊꯔꯣꯏꯒ ꯃꯥꯢꯔꯦꯟ ꯍꯧꯕꯅꯤꯅꯦ ꯑꯁ ꯊꯔꯣꯢ ꯍꯥꯏꯔꯒ ꯑꯩꯁꯨ ꯆꯥꯅꯤꯡꯉꯤꯅꯦ ꯊꯔꯣꯏꯁꯦ
ꯎꯝ ꯑꯥ ꯅꯣꯡꯃ ꯀꯣ ꯅꯪ ꯏꯁ ꯅꯪꯗꯤ ꯌꯥꯔꯣꯏ ꯗꯨꯁꯨ ꯑꯃꯨꯛ ꯒꯥꯔꯤ ꯃꯆꯥ ꯄꯨꯊꯣꯛꯑꯣꯅꯦ ꯑꯗꯨꯒ ꯊꯔꯣꯏ ꯑꯍꯥꯎꯕ ꯊꯣꯡꯐꯝ ꯑꯃ ꯈꯪꯉꯤ ꯑꯩ
ꯑꯦꯍꯦ ꯀꯥꯢꯗ
ꯑꯩ ꯑꯍꯥ ꯑꯩ ꯃꯃꯤꯡ ꯀꯥꯎꯊꯣꯛꯈ꯭ꯔꯦ ꯑꯗꯣ ꯌꯥꯝ ꯍꯥꯎꯋꯦ ꯃꯃꯤꯡ ꯈꯨꯠꯆꯥꯠꯇꯣ ꯂꯣꯏꯔꯦꯅꯦ
ꯑꯣ ꯀꯔꯤ ꯑꯣ ꯆꯜ ꯆꯥꯁꯦ ꯍꯥꯏꯕ꯭ꯔꯣ ꯆꯠꯂꯒ
ꯑꯣ ꯑꯗꯨ ꯂꯩꯔꯛꯄꯁꯨ ꯌꯥꯏꯌꯦ ꯀꯩꯁꯨ ꯀꯥꯏꯗꯦ
ꯂꯩ ꯂꯩꯔꯛꯑꯁꯨ ꯌꯥꯏ
ꯑ ꯂꯩꯕꯁꯨ ꯌꯥꯏꯑꯦꯕ ꯆꯥꯔꯁꯨ ꯌꯥꯏ ꯂꯩꯔꯁꯨ
ꯏꯟꯁꯥꯡ ꯏꯟꯁꯥꯡꯔ
ꯍꯦꯟꯖꯥꯡꯅꯦ
ꯎꯝ
ꯑꯊꯣꯡꯕ ꯁꯣꯏꯕꯨꯝꯒ ꯊꯣꯡꯕꯀꯣ
ꯍꯜꯂꯣ
ꯑꯩ ꯅꯣꯡꯃꯥꯏꯖꯤꯡꯗꯗꯤ ꯃꯣꯏꯗꯣ ꯐꯝꯐꯝꯐꯥꯎ ꯂꯩꯇꯦ ꯃꯤ ꯈꯨꯌꯥꯝꯗꯣ ꯂꯣꯏꯔꯦ ꯑꯗꯨ ꯅꯛꯑꯦꯕꯀꯣ ꯑꯗꯨ ꯑꯗꯨ ꯆꯠꯁꯦ ꯍꯥꯏꯕ
ꯅꯣꯏ ꯆꯥꯏ ꯍꯥꯏꯕ ꯀꯩꯅꯣꯗ꯭ꯔꯣ
ꯆꯠꯂꯨꯗ ꯑꯗꯨꯗꯤ ꯇꯣꯡꯉꯥꯜꯂꯦ ꯑꯗꯨꯒꯤꯗꯣ ꯍꯥꯎ ꯇ꯭ꯔꯦ ꯍꯧꯖꯤꯛꯇꯤ ꯑꯩꯅ ꯍꯥꯏꯕ ꯃꯐꯝꯁꯤꯗꯤ ꯌꯥꯝ ꯑꯥ ꯇꯣꯉꯥꯟꯅꯈ꯭ꯔꯦꯗ
ꯎꯝ
ꯑꯁꯤꯖꯦ ꯑꯥ ꯅꯣꯏ ꯆꯦ ꯃꯌꯨꯝ ꯄꯥꯟꯕꯗꯣ ꯑꯁꯤꯗ ꯑꯗꯨꯒꯤ ꯃꯅꯥꯛꯇ
ꯑꯣ
ꯆꯠꯁꯤ ꯀꯣ
ꯌꯥꯏ ꯌꯥꯏ
ꯅꯪ ꯒꯥꯔꯤ ꯃꯆꯥ ꯄꯨꯊꯣꯔꯛꯑꯣ ꯂꯩꯇꯦ ꯍꯥꯏꯗ꯭ꯔꯁꯨ ꯂꯩꯇꯦ ꯍꯥꯏꯔꯁꯨ ꯑꯩꯈꯣꯏꯒꯤ ꯄꯨꯕ ꯌꯥꯏ ꯅꯪ ꯍꯩ
ꯑꯁ ꯇꯜꯂꯦꯗ
ꯏꯜꯂꯒ ꯊꯣꯔꯛꯀꯦ ꯑꯁꯤꯐꯥꯎ ꯏꯜꯂꯒ ꯄꯨꯊꯣꯔꯛꯀꯦ
ꯅꯪ ꯊꯧꯕ ꯍꯩꯔꯗꯤ ꯌꯥꯝ ꯅꯨꯡꯉꯥꯏꯒꯗꯧꯕ
ꯑꯗꯨ ꯆꯠꯁꯦ ꯍꯥꯏꯕ ꯅꯣꯡꯃ
ꯆꯠꯁꯦꯅꯦ ꯆꯠꯁꯦꯅꯦ
ꯂꯩꯕ ꯆꯠꯁꯦ ꯑꯩ ꯀꯩꯅꯣ ꯇꯧꯗꯣꯏꯅꯦ ꯑꯩ ꯄꯩꯁꯥ ꯄꯥꯟꯐꯤ ꯐꯪꯈꯤꯒꯦ ꯑꯩ ꯅꯨꯡ ꯑꯥ ꯀꯩꯅꯣꯗ ꯐꯪꯒꯅꯤ ꯑꯥ ꯃꯊꯪ ꯎꯝ ꯃꯊꯪ ꯆꯍꯤ ꯍꯥꯏꯒ ꯃꯊꯪ ꯊꯥꯗ ꯑꯗꯨ ꯐꯪꯗ꯭ꯔꯁꯨ ꯌꯥꯏꯗ ꯑꯗꯨꯒꯤꯗꯃꯛꯇꯗꯤ ꯂꯩꯗ
ꯑꯩꯩꯁꯨ ꯂꯩꯗ
ꯑꯗꯨ ꯅꯪꯁꯨ ꯂꯩꯏꯅ ꯑꯗꯨ ꯆꯠꯂꯁꯤꯅ
ꯑꯩꯗꯤ ꯑꯁ ꯂꯩꯔꯒꯅꯦ ꯊꯥꯎ ꯉꯧꯔꯒ ꯆꯥꯅꯤꯡꯉꯤ ꯑꯩꯗꯤ ꯑꯗꯨꯗ
ꯑꯗꯨ ꯂꯩꯕ ꯍꯥꯏꯁꯦ ꯈꯪꯗꯤꯌꯦ ꯅꯪ ꯂꯩꯔꯒ ꯊꯣꯡꯒꯦꯁꯨ ꯑꯗꯨꯁꯨ ꯆꯥꯕ ꯌꯥꯏꯗꯅ ꯑꯗꯨ ꯑꯗꯨ ꯃꯣꯏꯒꯤꯗꯨꯁꯨꯨ ꯃꯍꯥꯎ ꯇꯪꯕ ꯌꯥꯏꯗꯅ
ꯌꯥꯏꯌꯦ ꯑꯗꯨꯝ ꯑꯩ ꯆꯥꯅꯤꯡꯗꯦ
ꯁꯣꯏꯖꯤꯟꯒ ꯊꯣꯡꯕꯅꯦ
ꯁꯣꯏꯖꯤꯟ ꯁꯣꯏꯖꯤꯟꯅ ꯀꯔꯤ
ꯎꯁꯣꯏ ꯁꯤꯜꯂꯒ ꯊꯝꯕꯗꯣ
ꯑꯣ
ꯑꯗꯨꯒ ꯊꯣꯡꯕꯗ ꯌꯥꯝ ꯍꯥꯎꯕꯅꯦ ꯃꯤ ꯈꯨꯌꯥꯝꯗꯣ ꯆꯥꯕꯗꯣ ꯑꯁ ꯃꯣꯏꯗꯣ ꯅꯣꯡꯃꯗꯀꯣ ꯊꯔꯣꯏ ꯀꯣꯛ ꯇꯥꯗꯣ
ꯎꯝ
ꯅꯤꯐꯨ ꯌꯥꯡꯈꯩ ꯊꯣꯡꯕꯅꯦ ꯑꯗꯨꯐꯥꯎ ꯀꯣꯟꯅꯗꯕꯅꯦ
ꯑꯗꯣ ꯌꯣꯟꯕ ꯍꯥꯏꯕꯗꯤ ꯂꯨꯄꯥ ꯆꯥꯃꯒꯤ ꯌꯥꯝꯕ꯭ꯔꯥ
ꯑꯗꯨꯗꯤ ꯈꯪꯗꯦ ꯑꯩꯁꯨ ꯆꯠꯇ꯭ꯔꯤꯕꯅꯤꯅ
ꯅꯪꯉꯣꯟꯗ ꯀꯔꯤ ꯀꯅꯥꯅ ꯇꯝꯕ
ꯑꯩ ꯎꯕꯅꯦ ꯑꯗꯨ ꯑꯩꯅ ꯎꯕꯗꯣ ꯃꯣꯏ ꯁꯣꯏꯖꯤꯡꯒ ꯊꯣꯡꯕꯗꯨꯅ ꯑꯁꯤ ꯑꯩꯅ ꯑꯅꯛꯄꯗ ꯆꯥꯏ ꯍꯥꯏꯕꯗꯣ ꯑꯗꯨꯁꯨ ꯌꯥꯝ ꯌꯥꯝ ꯍꯥꯎꯋꯦꯕ ꯑꯗꯨꯒ ꯑꯁꯨꯝ ꯁꯨꯝ ꯀꯨꯏꯔꯛꯑꯒ ꯍꯥꯎꯇꯕ ꯍꯧꯖꯤꯛꯀꯤꯗꯨꯅ ꯑꯃꯨꯛ ꯍꯧꯖꯤꯛꯇ ꯅꯧꯅ ꯆꯠꯅꯔꯤꯕꯀꯣ ꯑꯗꯨꯒꯤ ꯌꯥꯝ ꯍꯥꯎꯋꯦ ꯍꯥꯏꯌꯦꯕ ꯃꯤꯅ ꯀꯩꯅꯣꯁꯨ ꯐꯪꯉꯤꯕ ꯉꯥ ꯃꯔꯨꯝ ꯕꯣꯔꯥꯁꯨ ꯌꯣꯜꯂꯦ
ꯑꯩꯗꯤ ꯅꯪ ꯆꯥꯔꯕꯣꯏ ꯈꯜꯂꯨꯔꯦ
ꯑꯗꯨꯝ ꯑꯗꯨ ꯑꯃꯗꯨꯗꯤ ꯆꯥꯗꯦ ꯑꯗꯨ ꯑꯗꯨꯝꯕ ꯈꯨꯊꯣꯡꯒꯤ ꯃꯑꯣꯡꯗꯨꯗꯤ ꯆꯥꯈ꯭ꯔꯦ ꯑꯗꯨ ꯉꯥ ꯃꯔꯨꯝ ꯕꯣꯔꯁꯨ ꯐꯪꯉꯦ ꯑꯗꯨ ꯃꯤ ꯌꯥꯝ ꯆꯥꯟꯅꯩꯌꯦ ꯅꯪ ꯈꯪꯗꯕꯒꯤꯅꯦ ꯃꯣꯏꯒꯤ ꯃꯣꯏꯗꯣ ꯀꯩꯊꯦꯜꯗ ꯐꯝꯕꯅꯦꯕꯀꯣ ꯀꯩꯊꯦꯜ ꯍꯥꯏꯕꯁꯤꯗꯤ ꯃꯤ ꯂꯣꯏꯅꯃꯛ ꯄꯣꯠꯆꯩ ꯌꯣꯟꯅꯤꯡꯉꯥꯏꯅꯦ ꯏꯟꯖꯥꯡ ꯅꯥꯄꯤ ꯀꯣ ꯑꯗꯨ ꯃꯣꯏ ꯃꯣꯏꯒꯤꯗꯨꯅ ꯂꯣꯏꯅ ꯀꯩꯅꯣ ꯇꯧꯈ꯭ꯔꯕ ꯃꯐꯝꯗꯣ ꯃꯤ ꯌꯥꯝ ꯂꯥꯛꯄꯒꯤ ꯐꯝꯐꯝꯗꯣ ꯃꯣꯏꯅ ꯂꯣꯏ ꯂꯧꯈ꯭ꯔꯕꯅꯦ ꯀꯩꯊꯦꯜ ꯑꯃꯗꯤ ꯈꯪꯉꯥꯕ
ꯑꯁ ꯅꯥꯇꯣꯟꯗꯣ ꯀꯩꯅꯣ ꯇꯧꯋꯦ ꯅꯃꯥ ꯂꯧꯕ ꯆꯠꯁꯦꯀꯣ
ꯎꯝ
ꯏꯟꯁꯥꯡ ꯊꯣꯡꯗ꯭ꯔꯁꯨ ꯌꯥꯔꯦ ꯂꯨꯄꯥ ꯆꯅꯤꯒꯤ ꯂꯧꯔꯗꯤ ꯆꯥꯕ ꯀꯣꯟꯅꯒꯅꯤ
ꯎꯝ
ꯅꯪ ꯒꯥꯔꯤ ꯄꯨꯊꯣꯛꯄ ꯇꯥꯕ ꯅꯪ ꯅꯪ ꯂꯩꯇꯦ ꯍꯥꯏꯗ꯭ꯔꯁꯨ ꯑꯩꯈꯣꯏꯒꯤꯗꯣ ꯑꯗꯨꯝ ꯄꯨꯕ ꯌꯥꯏ
ꯢꯁ ꯌꯥꯕꯨ ꯌꯥꯒꯗ꯭ꯔꯣ
ꯌꯥꯒꯅꯤꯍꯦ ꯀꯔꯤꯒꯤꯅꯣ ꯌꯥꯒꯅꯤ ꯆꯥꯝꯃꯗ ꯆꯥꯝꯃ ꯌꯥꯒꯅꯤ ꯀꯔꯤꯁꯨ ꯍꯥꯏꯔꯣꯏ ꯑꯩꯈꯣꯏꯗꯤ ꯌꯥꯝ ꯐꯕꯅꯦ
ꯑꯗꯨ ꯑꯣꯏꯔꯁ ꯑꯩꯗꯤ ꯇꯜꯂꯦꯍꯦ ꯢꯀꯥꯏ ꯊꯤꯒꯟꯕꯅꯦꯅ
ꯑꯗꯣ ꯏꯜꯂꯛꯀꯦ ꯃꯣꯏ ꯎꯗꯅꯤꯡꯉꯥꯢ ꯑ ꯐꯥꯎ
ꯑꯩꯁ ꯑꯣ ꯃꯐꯝ ꯌꯧꯗ꯭ꯔꯤ ꯑꯣ ꯍꯣ ꯁꯤꯗꯁꯨ ꯑꯁꯤꯗ ꯏꯜꯂꯒ ꯂꯥꯛꯑꯣ ꯑꯩꯈꯣꯏꯗ
ꯉꯝꯃꯣꯏ ꯑꯗꯨꯗꯤ ꯑꯁꯤꯐꯥꯎ ꯢꯟ ꯏꯟꯊꯣꯔꯛ ꯀꯦ ꯍꯥꯢꯕ ꯋꯥꯅꯦ ꯑꯕꯥꯎꯗꯤ ꯉꯝꯃꯣꯢ
ꯊꯧꯕ ꯇꯝꯃꯨꯅꯦ ꯑꯃꯨꯛꯀꯥ ꯒ꯭ꯔꯥꯎꯟꯗꯒꯨꯝꯕ ꯇꯝꯃꯗꯤ ꯑꯁ ꯅꯪꯒꯤ ꯈꯨꯊꯧ ꯈꯨꯊꯧꯅꯅꯅꯦ ꯅꯣꯏ ꯖꯒꯥ ꯂꯩ ꯖꯒꯥ ꯂꯩꯁꯨ ꯂꯩꯗꯅ ꯅꯣꯏ ꯊꯧꯗꯨꯅꯣ ꯑꯩꯗꯤ ꯅꯪ ꯈꯜꯂꯤꯅꯦ ꯌꯥꯝ ꯍꯥꯏꯗꯤ ꯑꯩꯈꯣꯏꯗꯤ ꯑꯗꯨꯃꯥꯏꯅ ꯇꯧꯔꯗꯤ ꯀꯤ ꯀꯤꯒꯅꯤꯕ ꯃꯐꯝ ꯂꯩꯇꯅ ꯒꯥꯔꯤ ꯊꯧꯕ ꯇꯝꯃꯤ ꯑꯁ
ꯑꯗꯨ ꯅꯨꯃꯤꯠꯇꯣ
ꯎꯝ
ꯑꯩꯒꯤ ꯃꯪꯗꯒꯣ ꯍꯨꯏꯅ ꯆꯤꯛꯑꯦꯕ ꯑꯗꯨꯒ ꯑꯗꯨꯒ ꯍꯧꯒꯠꯂꯒ ꯑꯩ ꯏꯃꯥꯗꯗꯤ ꯍꯪꯕꯅꯤ ꯍꯨꯏꯅ ꯆꯤꯛꯄꯁꯤ ꯀꯔꯤ ꯇꯧꯔꯣ ꯍꯥꯢꯔꯒ ꯀꯩꯁꯨ ꯊꯧꯔꯣꯢ ꯍꯥꯏꯌꯦ ꯑꯗꯨꯒ ꯑꯩꯩꯗꯣ ꯒꯥꯔꯤ ꯊꯧꯕ ꯇꯝꯕꯤꯌꯣꯅ ꯇꯝꯕꯅꯦꯕꯀꯣ ꯍꯥ ꯑꯗꯨꯒꯗꯤ ꯑꯥ ꯌꯧꯔꯒ ꯑꯁ ꯄꯨꯛ ꯁꯨ ꯃꯨꯁꯛ ꯃꯨꯔꯒ ꯊꯥꯕꯒꯤ ꯃꯈꯥꯗ ꯈ꯭ꯋꯥꯡ ꯐꯩꯒꯟꯁꯨ ꯃꯨꯔꯒ ꯇꯠꯂꯒ ꯑꯩꯈꯣꯏꯕꯥꯁꯨ ꯃꯈꯣꯡ ꯏꯒ ꯊꯣꯛꯄꯅꯦ
ꯅꯪ ꯃꯥꯗꯣ ꯕꯤꯗꯤꯌꯣꯒ ꯅꯝ ꯍꯧꯔꯗꯤ
ꯑꯩꯈꯣꯏ ꯑꯩꯈꯣꯏꯗꯅ ꯑꯩ ꯑꯍꯟꯗꯨꯅ ꯑꯩꯗꯤ ꯑꯗꯨꯃꯥꯏꯅ ꯇꯧꯔꯅꯤꯅ ꯑꯗꯨꯝ ꯇꯥꯔꯒ ꯂꯩꯕꯅꯦ ꯍꯥꯏꯕ ꯁꯣꯏꯗꯅ ꯇꯨꯔꯅꯤ ꯍꯥꯏꯅ ꯇꯥꯔꯒ ꯂꯩꯕꯅꯦ ꯍꯥꯏ ꯑꯗꯨꯒꯗꯤ
ꯎꯝ ꯊꯧꯕ ꯇꯝꯕꯁꯤꯡꯁꯦ ꯑꯗꯨꯝ ꯇꯨꯕꯅꯦꯗ ꯗꯨꯝ ꯇꯨ ꯇꯨ ꯇꯨꯕ ꯉꯥꯛꯇꯅꯦ ꯅꯪꯅ ꯑꯃꯨꯛ ꯅꯪꯅ ꯀꯤꯕꯒꯤꯅꯦ
ꯑꯩꯗꯤ ꯑꯁꯦꯡꯕꯒꯤ ꯇꯟꯈ꯭ꯔꯦ ꯑꯗꯣ ꯑꯩꯅ ꯍꯥꯏꯕꯗꯣ ꯆꯠꯁꯤ ꯀꯣ ꯅꯣꯡꯃꯥꯏꯖꯤꯡꯒꯨꯝꯕꯗꯤ ꯆꯠꯅꯤꯡꯗꯦ ꯍꯥꯏꯕꯗꯤ ꯃꯣꯏꯗꯣ ꯃꯤ ꯌꯥꯝ ꯅꯣꯡꯃꯥꯏꯖꯤꯡꯗꯨꯗꯤ ꯃꯤ ꯈꯨꯠꯆꯤꯟꯗꯣ
ꯁꯨ ꯌꯥꯎꯕ꯭ꯔꯥ
ꯁꯥ ꯌꯥꯎꯗꯦ ꯃꯣꯏꯅ ꯐꯪꯕꯁꯦ ꯊꯔꯣꯏ ꯊꯣꯡꯕ
ꯎꯝ
ꯄꯀꯧꯔꯥ